ꯅꯪꯗꯤ ꯎꯝ
ꯃꯪ ꯀꯗꯅ ꯂꯩꯒꯦ
ꯂꯩ ꯂꯥꯛꯇ ꯂꯩꯦ
ꯑꯣ
ꯅꯪꯒ
ꯁ ꯂꯩ
ꯎꯝ
ꯀꯦ ꯎꯝ ꯀꯦꯁꯄꯗ ꯈꯏ
ꯌꯥꯝ ꯐꯏꯒ
ꯎꯝ
ꯌꯥꯝ ꯍ
ꯍꯧꯖꯤꯛꯛꯇꯋꯥꯒꯤꯗꯤ ꯂꯣꯏꯗ꯭ꯔꯦ ꯈꯔ ꯋꯥꯦ ꯏꯇꯅꯅꯨꯡ ꯋꯥꯂꯦ
ꯒꯤꯗꯤ ꯂꯣꯏꯅ ꯃꯕꯜꯒꯩꯗꯧꯕꯅꯤꯅꯦ ꯌꯥꯝ ꯐꯩꯅꯤ
ꯅꯗꯦ
ꯀꯗꯤꯅꯤ ꯌꯥꯝ ꯂꯩ ꯀꯗ ꯀꯦꯟꯗꯤ ꯎꯝ
ꯎꯝ
ꯔꯤꯛ ꯄꯥꯕ ꯍꯧꯥꯎꯔꯕ ꯅꯪꯒꯦ
ꯃꯦ ꯔꯨꯆꯤ ꯆꯨꯞꯄꯗꯦ ꯍꯥꯏꯗꯤ ꯑꯗꯨꯗ ꯃꯅ ꯑꯝꯕ ꯅꯅꯦꯅꯤ
ꯀꯣꯕꯤ ꯀ ꯄꯩꯁꯥ ꯌꯥꯝ ꯄꯥꯏꯔꯕ ꯃꯥꯂꯀꯣ
ꯅꯀꯦ ꯂꯥꯏꯇ ꯑꯃꯣꯟꯁꯨꯣ
ꯅꯪꯗꯤ ꯀꯔꯤꯒꯤꯅꯣ ꯐꯣꯟꯗꯒꯤ ꯑꯩꯒꯤ ꯐꯣꯟ ꯇꯥꯊꯔꯒ ꯅꯣꯔꯃꯦꯜꯗꯒꯤ ꯊꯥꯞꯕꯒꯨꯝ ꯇꯧꯋꯦ
ꯇꯔꯦ ꯍꯥꯏꯕꯔ
ꯅꯪꯒꯤꯀꯣ ꯐꯣꯟꯗꯒꯤ ꯑꯩꯒꯤ ꯃꯈꯣꯟ ꯇꯥꯗ꯭ꯔꯒ ꯏꯣꯅ ꯑꯣ ꯑꯗꯨꯒꯤ ꯇꯅꯤꯡꯉ ꯇꯣ ꯇꯣꯃ
ꯐꯖꯅꯇꯥ ꯀꯥꯏꯗꯦ
ꯐꯝ
ꯑꯛꯆꯔ ꯐ꯭ꯔꯣ
ꯇꯔꯦ ꯐꯦ ꯇꯃꯦ ꯁꯥꯇꯔꯤꯦ
ꯑꯣ ꯀꯔꯤ ꯍꯦꯟꯖꯥꯡꯅꯄꯤꯤꯅꯤ ꯅꯈꯣꯏꯗꯨ
ꯍꯪꯗꯤꯗꯎ ꯄꯤꯒꯗꯎ ꯃꯥꯅꯦ
ꯎꯝ
ꯎꯝ ꯍꯦꯗ ꯁꯥꯗ꯭ꯔꯗꯤ ꯌꯥꯗ꯭ꯔꯦ
ꯍꯥ
ꯏꯁꯥꯁꯦ ꯑꯗꯨꯝ ꯁꯥꯕꯤ ꯁꯥꯏꯌꯦꯕ ꯉꯁꯤꯗꯣ
ꯍ
ꯣꯟꯒꯤꯗꯞꯛꯇ ꯑꯗꯨꯝꯅꯏ ꯋꯥ
ꯑꯣ
ꯑꯣ
ꯅꯁꯤ ꯀꯔꯤ ꯇꯧꯔꯤ ꯃꯤꯅ
ꯄꯨꯟꯁꯤꯒꯤ ꯀ꯭ꯂꯥꯁꯔ ꯑꯃꯅꯤꯅꯤ
ꯎꯝ ꯍꯣꯏ ꯑꯁꯨꯨ ꯀ ꯂꯁ ꯂꯩꯦ
ꯐ ꯍ
ꯎꯝ
ꯅꯣꯏꯗꯤ ꯑꯦꯛꯖꯥꯝꯒꯤ ꯄ꯭ꯔꯤꯄꯦꯌꯔ ꯇꯧꯔꯕ꯭ꯔꯣ
ꯇ ꯍꯥꯏꯕ
ꯑꯦꯛꯖꯥꯝꯒꯤ ꯄ꯭ꯔꯤꯄꯦꯌꯔ ꯇꯧꯕ ꯍꯧꯥꯎꯔꯕ꯭ꯔꯣ
ꯀꯔꯃ ꯅꯠꯇꯦ ꯑꯗꯨꯁꯨ ꯑꯒꯤ ꯇꯦꯖꯄꯨꯁꯨ ꯀꯗꯩ ꯀꯗꯏꯗ ꯂꯩ ꯑꯗꯨꯁꯨ ꯈꯪꯗ꯭ꯔꯦ ꯑꯩꯗꯤ
ꯃ ꯇꯥꯎ
ꯑꯩ ꯍꯦ ꯂꯣꯏꯔꯦꯗꯀ ꯇꯥꯛꯄꯒꯤ
ꯑꯣ
ꯅꯪꯁ‌ꯦ
ꯑꯩꯁꯦ ꯇꯦꯁꯄꯨꯔ ꯂꯕ ꯈꯛꯇꯗꯒꯤ ꯍꯧꯔꯒꯦ ꯈꯟꯕꯥ
ꯎꯝ ꯅꯗꯣ ꯌꯥꯝꯅ ꯍꯥꯏꯀꯣ
ꯅꯪꯃꯤꯅꯦ ꯍꯥꯏꯗ‌ꯣ ꯍꯥꯏꯗꯤꯌ‌ꯦ
ꯅꯠꯇꯦ ꯅꯪꯗꯣ ꯌꯥꯝꯅꯥ ꯍꯥꯏ ꯂꯩꯔꯤ
ꯎꯝ
ꯌꯥꯝꯅ ꯀꯥꯏ ꯀꯥꯏ ꯍꯥꯏꯗꯤ ꯌꯥꯝꯅꯥ ꯌꯥꯝꯅ ꯍꯥꯏꯌꯦ
ꯅꯪ ꯂꯣꯂꯤꯄꯣꯞ ꯆꯥꯕ꯭ꯔꯣ
ꯍꯣꯏ ꯆꯌ‌ꯦꯏ ꯅꯗꯤꯌꯥ
ꯑꯧꯁꯨ ꯆꯥꯏꯑ‌ꯦ ꯏꯃꯅꯕꯤꯅꯕꯤꯕꯤꯒꯦ
ꯑꯣ ꯃꯗꯨ ꯌꯥꯝꯅ ꯐꯩꯀꯣ ꯑꯗꯨꯗꯤ ꯃꯗꯨ ꯅꯪꯗ ꯄꯤꯔꯒꯅ ꯃꯥꯗꯨ ꯌꯥꯝꯅ ꯐꯩꯌꯦꯀꯣ
ꯍ ꯃꯗꯨꯕꯨ ꯐꯥꯔꯤꯕ ꯍꯥꯏꯕꯁꯤ ꯃꯥꯗꯨꯗꯒꯤ ꯍꯦꯟꯕ ꯂꯩꯇ꯭ꯔꯦ
ꯐꯠꯇꯦ ꯃꯥꯗꯨ
ꯍꯥꯏ ꯐꯥꯗꯤ
ꯃꯗꯨꯨꯔꯌꯥ ꯅꯈꯥꯏ ꯃꯥꯂꯦ
ꯍꯥꯥ
ꯃꯥ ꯗꯨꯀꯥꯟ ꯌꯥꯝꯅ ꯐꯥꯏ ꯃꯥꯜꯂ
ꯑ ꯃꯅ ꯌꯥꯝ ꯐꯥꯏ
ꯎꯝ
ꯅꯨꯪꯉꯥꯏꯔꯤꯕꯣ
ꯎꯝ
ꯅꯨꯪꯉꯥꯏꯔꯤꯕꯥ ꯍꯥꯏꯕ
ꯍꯣꯏ ꯅꯨꯡꯉꯥꯏꯔꯦ
ꯐꯔꯦ ꯐꯔꯦꯗꯨ ꯑꯣꯏꯗꯤ
ꯅꯪꯗꯤ
ꯅꯨꯪꯉꯥꯏ ꯍꯥꯏꯕ ꯇꯥꯔꯦ ꯎꯄꯥꯏ ꯂꯩꯇꯤꯌꯦ
ꯎꯝꯝ
ꯎ ꯎꯝ
ꯅꯁꯦ ꯀꯩ ꯇꯣꯒꯦ ꯂꯅꯥꯎꯟ
ꯀ꯭ꯂꯥꯁ ꯆꯠꯀꯅꯤꯍꯦ ꯅꯪꯗꯤ
ꯎꯝ ꯎꯝ
ꯅꯅꯤ ꯀ꯭ꯔꯔꯤ ꯇꯒꯅꯤꯦ
ꯑꯌꯨꯛꯁꯨ ꯀ꯭ꯂꯥꯁ ꯆꯠꯀꯅꯤ ꯑꯌꯨꯀꯁꯨ ꯀ꯭ꯂꯥꯁ ꯂꯩꯁꯤꯒ ꯎꯝ ꯄꯨꯨꯡ ꯇꯔꯥ ꯃꯊꯣꯏ ꯅꯪꯗꯤ
ꯑꯩ ꯇꯔꯥꯃꯥꯊꯣꯏꯗ ꯕ꯭ꯔꯦꯛ ꯂꯩꯕ꯭ꯔꯥ ꯉꯥꯏ
ꯍꯣꯏ ꯐꯁꯨ ꯄꯨꯟꯅꯃꯥꯗ ꯂꯩꯌꯦ
ꯎꯝ ꯍ ꯇꯥꯏ ꯍ ꯃ
ꯑꯣ ꯑꯗꯨꯗꯤ ꯐꯔꯦꯀꯣ
ꯎꯝ
ꯑ ꯑꯗꯤ ꯌꯝꯗ ꯆꯪ ꯌꯥ ꯅꯗ ꯆ
ꯁꯨ
ꯎꯝ
ꯎ ꯅꯣꯡꯃꯗ ꯀꯣꯏꯔꯛꯎꯗꯅ
ꯑ
ꯅꯣꯡꯃꯥꯗ ꯀꯣꯏꯔꯛꯑꯣ
ꯆꯗ
ꯌꯗ ꯎꯝ ꯎꯝ
ꯅꯨꯃꯤ ꯀꯌꯥꯒꯤꯅꯣ
ꯅꯪꯅꯒ ꯂꯥꯛꯅꯤꯡꯕ ꯅꯨꯃꯤꯠꯇ ꯂꯥꯛꯑꯣ
ꯎꯝ
ꯅꯪꯅ ꯂꯥꯛꯅꯤꯡꯕ ꯅꯨꯃꯤꯠꯇ ꯂꯥꯛꯑꯣ
ꯑꯣ ꯍꯣꯏ ꯂꯥꯛꯀꯦ ꯅꯀꯦ
ꯎꯝ ꯇ꯭ꯋ ꯐꯤꯠ
ꯑꯩꯈꯣꯏ ꯌꯨꯝꯗꯁꯨ ꯂꯥꯛꯑꯣ ꯀ ꯅꯝꯁꯨ
ꯎꯝ
ꯑꯣ
ꯍ ꯍ ꯁꯤ ꯇ ꯁ ꯐꯔ ꯄꯥꯟꯗ ꯂꯥꯛꯦ ꯍꯧꯖꯤꯀ ꯥꯟꯗꯕꯅ ꯈꯣ
ꯑ ꯝ ꯂꯩꯊꯔꯁꯤ ꯂꯥꯛꯑꯣꯀꯣ
ꯄ
ꯅꯍꯥꯟ ꯂꯥꯏꯔꯗꯤ ꯑꯩꯒꯤ ꯃꯃꯅ ꯌꯥꯝꯅ ꯇꯠꯄꯤ ꯇꯧꯏꯅꯤ
ꯍꯣꯏ ꯄꯩꯁꯥ ꯑꯍꯥꯎꯒꯄꯤꯖꯕꯀꯣ ꯏꯟꯁꯥꯡ ꯑꯍꯥꯎꯕ ꯊꯣꯡꯡꯂꯝꯃꯕ
ꯍꯣꯏ ꯍꯣꯏ
ꯑꯩꯒꯤꯈꯤꯗꯤꯀꯣ ꯁꯥꯒꯨꯝꯕ ꯌꯥꯎꯗ꯭ꯔꯁꯨ ꯃꯐꯨꯖꯅ ꯇꯧꯕꯤꯌꯣ ꯅꯪ ꯍꯩꯕꯗꯣ ꯑꯃ ꯂꯩꯅ ꯃꯗꯨ ꯇꯧꯔꯗꯤ ꯍꯥꯏ
ꯍꯣꯏ ꯍꯣꯏ ꯄꯤꯒꯦ ꯄꯤꯒꯦ ꯅꯪꯅ ꯑꯄꯥꯝꯕ ꯄꯤꯒꯦ ꯂꯣꯏꯅ
ꯍꯥꯥ ꯑꯅ ꯍꯥꯏꯕꯤꯗ
ꯎꯝ ꯁꯇꯔꯤ ꯑꯃ ꯍꯥꯏꯂꯑꯣ
ꯀꯣꯟ ꯇꯥꯇꯤꯕꯕ
ꯀ ꯇꯕ꯭ꯔꯣ
ꯇꯥꯔꯦ ꯇꯥꯔꯦ
ꯃꯒꯤ ꯏꯁꯇꯣꯔꯤ ꯂꯥꯏꯐ ꯏꯁꯇꯣꯔꯤꯗ ꯑꯩꯉꯣꯟꯗꯁꯨ ꯍꯟꯕꯤꯌꯨ
ꯑꯩ ꯂꯥꯏꯐꯇꯨꯕꯤꯔꯣ ꯑꯩꯁꯤꯗꯤ ꯂꯥꯏꯐꯇꯨꯕꯤ ꯅꯪ ꯂꯣꯏꯅꯃꯛꯨꯛ ꯈꯪꯉꯃꯤꯅꯤ ꯂꯣꯏꯔꯦ
ꯑꯍꯦ
ꯎꯝ
ꯈꯉꯥ ꯃꯅꯤꯕ ꯎꯝ ꯅꯪ ꯈꯥꯨꯝꯅꯦ ꯈꯪꯗꯦꯗꯣ ꯃꯤ ꯇꯞꯄ ꯈꯪꯗꯦ
ꯀꯦꯕ
ꯅ ꯊꯗꯅꯦ ꯈꯪꯕꯤꯔꯣ ꯍꯥꯏꯕꯅꯦ
ꯑ ꯑꯃꯨꯛꯀ ꯍꯥꯏꯌꯣ ꯑꯩꯗꯤ ꯀꯥꯎꯔꯦ ꯑꯩꯗꯤ ꯃꯦꯃꯣꯔꯦꯕꯜ ꯄꯥꯎꯔꯗꯣ ꯌꯅ ꯐꯠꯇꯦꯀꯣ ꯑꯗꯨꯅ ꯑꯩꯗꯤ ꯀꯥꯎꯔꯦ ꯍꯧꯖꯤꯁꯨ ꯑꯃꯃ ꯀꯍꯥꯒ ꯑ ꯍꯥꯏꯒꯗꯣ ꯑꯗꯨꯗ ꯃꯅꯥ ꯍꯧꯖꯤꯠꯁꯨ ꯅ ꯑꯅꯣꯕꯜ ꯂꯤꯇꯦ ꯍꯥꯏꯒꯗꯌꯥ
ꯑꯅꯧꯕ ꯂꯩꯇ ꯍꯧꯖꯤꯦ
ꯎꯝ ꯑꯗꯨ ꯑꯣꯏꯔꯗꯤ ꯑꯅ ꯍꯥꯏꯒꯦ ꯀꯣ ꯍꯥꯏꯒꯦ ꯑꯩꯗꯤ ꯉꯁꯤꯗꯀꯣ ꯃꯄꯥꯟꯗ ꯊꯣꯛꯂꯒ ꯅꯨꯄꯥ ꯑꯃ ꯎꯝ ꯑꯣꯏꯅꯟꯅꯔꯦ
ꯑꯣꯟꯅꯔꯦ
ꯍꯣꯏ
ꯑꯣꯟꯅꯔ ꯑꯣꯟꯅꯔ
ꯃ ꯇꯥꯏꯗ ꯈꯥꯏꯒꯅꯨ ꯀꯣ
ꯍꯥꯎ ꯔ ꯆ ꯌꯥ ꯑꯩ ꯍꯥꯏꯔꯒ ꯑꯩꯒꯤ ꯄ꯭ꯔꯣꯐꯤ ꯂꯩꯒꯗꯕ ꯅꯠꯇꯦ
ꯅꯪꯅ ꯌꯥꯝꯅ ꯐꯩꯌꯦ ꯑꯉꯟꯗ ꯑꯁꯤꯗ ꯂꯩꯔꯗꯤ ꯑꯅ ꯍꯛ ꯑꯃ ꯄꯤꯈꯤꯅꯤ
ꯍ ꯍꯣꯏ ꯌꯥꯝꯦꯝ ꯐꯥꯏ
ꯅꯦ ꯑꯁꯦꯡꯕꯅ ꯍꯥꯏ ꯍꯥꯏꯗꯤ ꯎ ꯗꯥꯝꯗ ꯑꯔꯂꯤꯔꯅ ꯅꯈꯣꯏꯗ ꯃꯃꯟꯗ ꯑꯗꯨꯇꯤꯗ ꯆꯠꯀꯦꯀꯣ ꯑꯗꯨꯒ ꯍꯥꯏꯗꯤꯝ ꯅꯨꯄꯥ ꯑꯃ ꯃꯤꯠꯇꯣꯦ
ꯎꯝ ꯀꯔ ꯄꯨꯟꯁꯤ ꯁꯤ
ꯑꯣꯏ
ꯀꯣ ꯅꯪꯁꯦ
ꯀꯝ ꯅꯃꯁꯦꯗꯤ ꯊꯄꯁꯨꯟ ꯂꯩꯇꯦ ꯑꯄꯥꯗꯨ ꯌꯦꯦꯝꯅꯌꯦ ꯑꯗꯨꯒ ꯂꯣꯟꯅꯤꯡꯟꯗ꯭ꯔꯨꯌꯦ
ꯑꯩꯗꯣ ꯍꯧꯖꯤꯛꯀꯥꯟꯇ ꯏꯄꯦꯟ ꯌꯥꯝ ꯇꯧꯋꯦ ꯇꯄꯕ